ꯍꯜꯂꯣ
ꯍꯜꯂꯣ ꯍꯜꯂꯣ
ꯑꯣ ꯇꯥꯕꯣ
ꯍꯣ ꯇꯥꯔꯕꯣ
ꯇꯥꯏꯌꯦ ꯇꯥꯏꯌꯦ ꯇꯥꯔꯔꯕꯣ
ꯇꯔꯦ ꯇꯔꯦ
ꯆꯥꯛ ꯆꯔꯥꯕꯣ ꯀꯩ ꯀꯩꯗꯧꯔꯝꯃꯤꯅꯣ
ꯀꯩꯝ ꯇꯧꯗꯦ ꯁꯨꯝ ꯂꯩꯔꯝꯕꯅꯤ ꯎꯝ ꯆꯥꯛꯆꯥꯥꯔꯦ
ꯎ ꯀꯥꯔꯤ ꯃꯊꯦꯜ ꯊꯣꯡꯉꯥꯕ
ꯉꯗꯤ ꯏꯔꯣꯝꯕ ꯑꯃꯤꯅꯦ ꯍꯋꯥꯏ ꯊꯣꯡꯕꯥ ꯑꯃꯥꯅꯦ ꯉꯥ ꯊꯣꯡꯕꯥ ꯑꯃꯥꯅꯦ ꯆꯥꯏ
ꯃꯊꯦꯜ ꯌꯥꯝꯃꯤꯅꯦ ꯑꯗꯨꯗꯤ
ꯍꯜꯂꯣ
ꯃꯊꯦꯜ ꯌꯥꯝꯃꯦꯕꯥ
ꯑꯥ ꯌꯥꯝꯃꯦ ꯉꯁꯤꯗꯤ ꯅꯪꯗꯤ ꯀꯩꯀꯩ ꯆꯥꯔꯒꯦ ꯆꯥꯔꯕꯣ ꯏꯔꯣꯝꯕ ꯁꯣꯏꯕꯨꯝ ꯏꯔꯣꯟꯕ
ꯑ ꯁꯣꯏꯕꯨꯝ ꯏꯔꯣꯟꯕꯗꯣ ꯍꯥꯎꯕꯅꯤꯅꯦ ꯁꯣꯏꯕꯨꯝꯒꯤ
ꯍꯥꯎ ꯑꯣꯏ ꯍꯋꯦ ꯍꯋꯦ ꯆꯪꯗꯤ ꯆꯔꯔꯕꯣ
ꯍꯥꯎ ꯆꯔꯦ ꯆꯔꯦ ꯍꯥꯏꯗ
ꯍꯥꯏꯔꯛꯑꯣ ꯍꯥꯏꯔꯛꯑꯣ ꯀꯩ ꯍꯥꯏꯕ꯫
ꯁꯣꯏꯕꯨꯝ ꯏꯔꯣꯝꯕꯖꯦ꯫
ꯎꯝ꯫
ꯃꯈꯜ ꯃꯌꯥꯝ ꯂꯩꯗꯅ ꯁꯣꯏꯕꯨꯝ ꯏꯔꯣꯝꯕꯗ꯫
ꯑꯥ꯫
ꯍꯥꯏꯗꯤ ꯑꯥ ꯑꯩꯈꯣꯏꯒꯤ ꯑꯍꯜꯈꯩꯅꯒ ꯆꯥꯕꯁꯤꯗꯤ ꯁꯣꯏꯕꯨꯝ ꯏꯔꯣꯝꯕꯖꯦ ꯑꯂꯨ ꯀꯔꯤ ꯀꯔꯥꯅ ꯂꯣꯟꯕꯖꯦ ꯄꯥꯛ ꯆꯥꯅꯗꯕꯅꯦꯕ ꯃꯣꯏꯗꯤ꯫
ꯑꯥ꯫
ꯑꯩꯈꯣꯏꯒꯤ ꯅꯍꯥꯒꯩꯅ ꯑꯌꯥꯝꯕꯅ ꯍꯣꯇꯦꯜꯒꯨꯝꯕ ꯑꯗꯨꯗꯒꯤꯗꯤ ꯂꯩꯔꯤꯕ ꯑꯇꯣꯞ ꯑꯇꯣꯞꯄ ꯍꯣꯁꯇꯦꯜꯒꯨꯝꯕꯗ ꯂꯩꯕꯁꯤꯡꯗꯤ ꯑꯂꯨꯒ ꯁꯣꯏꯕꯨꯝꯒ ꯑꯗꯨꯝ ꯊꯣꯡꯉ ꯆꯥꯟꯅꯩꯗꯅ꯫ ꯑꯥ ꯏꯔꯣꯜꯂꯒ꯫ ꯗꯣ ꯑꯍꯟꯒꯩꯅ ꯑꯍꯟꯒꯩꯅ ꯆꯥꯕꯁꯤꯗꯤ ꯀꯩꯅꯣ ꯇꯧꯋꯦꯕ ꯁꯦꯕꯣꯠ ꯌꯦꯟꯗ꯭ꯔꯦꯝ꯫ ꯁꯣꯏꯕꯨꯝꯖꯤꯟ ꯍꯥꯞꯆꯤꯜꯂꯒ ꯀꯩꯅꯣ ꯇꯧꯔ ꯀꯥꯝꯃ ꯆꯥꯏꯌꯦꯕ꯫
ꯑꯣ ꯑꯗꯨꯝ ꯑꯗꯨꯃꯥꯏ ꯆꯥ ꯆꯥꯗ꯭ꯔꯤꯕꯧ ꯆꯥꯗ꯭ꯔꯤ꯫
ꯑꯣ ꯑꯗꯨꯁꯨ ꯍꯥꯎꯕꯅꯦ ꯑꯩꯅ꯫
ꯑꯣ꯫
ꯑꯩꯅ ꯁꯣꯏꯕꯨꯝꯗ ꯍꯥꯎꯕꯖꯦ꯫ ꯍꯧꯖꯤꯛꯀꯤ ꯑꯍꯟꯒꯩꯅ ꯆꯥꯕꯖꯤꯅꯦ꯫ ꯀꯦꯂꯦꯕ ꯍꯥꯎꯕꯁꯦ
ꯑꯣ
ꯀꯃꯥꯏꯅ ꯇꯧꯒꯦꯗ ꯉꯁꯥꯏꯒꯤ ꯑꯩꯈꯣꯏ ꯁꯨꯃꯥꯏꯅ ꯔꯕꯤ ꯁꯤꯖꯟ ꯍꯥꯏ ꯇꯔꯦ ꯃꯣꯡ ꯇꯥꯔꯛꯄꯒꯤ ꯃꯅꯥ ꯃꯁꯤꯡ ꯌꯥꯝꯅ ꯍꯧꯗ꯭ꯔꯥ ꯌꯦꯟꯗꯦꯝ ꯁꯦꯕꯣꯠ ꯕꯂꯦꯟꯗ꯭ꯔꯤ ꯑꯗꯨ ꯃꯥꯏ ꯇꯧꯔꯒ ꯍꯧꯕ ꯃꯇꯝꯁꯤꯗ ꯁꯦꯕꯣꯠꯁꯦ ꯑꯩꯈꯣꯏꯒꯤ ꯐꯖꯅ ꯈꯦꯠꯇꯣꯛꯑꯅꯤꯗꯅ ꯑꯗꯒꯤꯗꯤ ꯀꯩꯅꯣ ꯇꯧꯔꯅꯤ ꯕꯦꯂꯥꯟꯗꯔ꯭ꯤꯁꯤ ꯈꯔ ꯍꯥꯞꯄꯤꯔꯅꯤ ꯑꯗꯒꯤꯗꯤ ꯌꯥꯝ ꯐꯔꯤꯁꯤꯅ ꯑꯂꯨ ꯍꯋꯥꯏ ꯃꯪꯒꯜꯁꯦ
ꯑꯥ
ꯁꯤ ꯍꯥꯞꯄꯒ ꯏꯔꯣꯟꯕꯁꯤꯅ ꯑꯃꯨꯛꯀ ꯍ ꯍꯥꯎꯋꯤ
ꯎꯝꯝ
ꯆꯠꯂꯦ ꯑꯩꯈꯣꯏꯒꯤ ꯑꯂꯨꯒꯨꯝꯕ ꯏꯅꯝꯕ ꯁꯤꯟꯅꯅꯕꯩ ꯋꯥꯅꯦꯕꯀꯣ ꯌꯦꯗꯤ ꯌꯦ ꯌꯦꯟꯗ꯭ꯔꯦꯝ ꯍꯧꯔꯛꯄ ꯌꯦꯟꯗ꯭ꯔꯦꯝ ꯐꯖꯅ ꯈꯦꯠꯂꯒ ꯃꯀꯨ ꯂꯧꯊꯣꯛꯑꯁꯨ ꯌꯥꯔꯦ ꯂꯧꯊꯨꯡꯊꯁꯨ ꯌꯥꯔꯦ ꯏꯔꯣꯝꯕꯩꯗꯤꯀꯣ ꯑꯗꯨꯒ ꯀꯨꯀꯔꯗ ꯊꯥꯡꯒꯠꯂꯒ ꯑꯗꯨꯒ ꯃꯣꯔꯣꯛ ꯑꯇꯦꯛꯄ ꯍꯧꯖꯤꯛ ꯌꯥꯝ ꯄꯥꯅꯩꯗꯅ
ꯑꯥ
ꯎꯝ ꯃꯣꯔꯣꯛ ꯑꯇꯦꯛꯄꯁꯤꯒ ꯆꯅ ꯍꯥꯞꯆꯤꯜꯂꯒ ꯁꯣꯏꯕꯨꯝꯁꯦ
ꯑꯥ
ꯍꯥꯎꯗꯣ ꯑꯤꯡꯕ ꯍꯥꯎꯕꯁꯦ
ꯑꯥ
ꯁꯤꯁꯦ ꯐꯖꯅ ꯑꯩꯈꯣꯏꯅ ꯇꯦꯡꯀꯣꯠ ꯑꯝꯇ ꯍꯥꯞꯄꯤꯔꯒ ꯁꯣꯏꯕꯨꯝ ꯈꯨꯖꯣꯞ ꯑꯃ ꯃꯈꯥꯏꯃꯨꯛ ꯂꯧꯕꯤꯔꯦꯗꯅ
ꯑꯥ
ꯑꯗꯨꯒ ꯊꯨꯝꯁꯦ ꯈꯤꯇꯪ ꯍꯥꯞꯄꯒ ꯇꯔꯥꯁꯦ ꯁꯣꯏꯕꯨꯝꯁꯤꯒꯤ ꯃꯍꯤꯁꯦ ꯊꯣꯛꯅꯕ ꯅꯩꯊꯦꯛꯄ ꯅꯩꯕ ꯍꯥꯏꯇꯥꯔꯦ ꯀꯔꯝ ꯃꯨꯟꯅ ꯅꯩ
ꯑꯣ
ꯏꯔꯣꯝꯕ ꯀꯥꯝꯗ꯭ꯔꯤꯉꯩꯁꯤꯗꯀꯣ ꯀꯥꯝꯕ ꯅꯠꯇ꯭ꯔꯒꯅ ꯐꯨꯠꯄ ꯇꯧꯗ꯭ꯔꯤꯉꯩꯁꯤꯗ
ꯎꯝ
ꯑꯗꯨꯗꯒꯤꯗꯤ ꯁꯣꯏꯕꯨꯝꯗꯣ ꯅꯩꯕ ꯂꯣꯏꯔꯦ ꯍꯥꯏꯔ ꯀꯥꯟꯗꯨꯗ ꯉꯁꯥꯏꯒꯤ ꯁꯦꯕꯣꯠꯇꯨꯅꯦ ꯌꯦꯟꯗ꯭ꯔꯦꯝꯗꯨꯅꯦ ꯑꯗꯒꯤꯗꯤ ꯁꯣꯏꯕꯨꯝꯗꯨꯅꯦ ꯃꯣꯔꯣꯛ ꯑꯇꯦꯛꯄ ꯑꯁꯪꯕꯗꯣ ꯑꯗꯨꯅꯦ
ꯑꯥ ꯑꯥ
ꯑꯗꯨꯒ ꯉꯥꯔꯤ ꯉꯥꯜꯂꯒ ꯑꯗꯨꯒꯤ ꯂꯣꯟꯕ ꯆꯥꯕꯗꯣ ꯐꯖꯅ ꯍꯥꯎꯋꯤ
ꯑꯣ ꯑꯗꯨ ꯃꯣꯏꯒꯤ ꯁꯣꯏꯕꯨꯝꯁꯦ ꯑꯩꯈꯣꯏꯅ ꯁꯨꯝ ꯆꯥꯗ ꯀꯛꯆꯤꯡꯒꯤ ꯁꯣꯏꯕꯨꯝꯁꯤꯅ ꯍꯥꯎꯕ ꯍꯦꯜꯂꯦ ꯍꯥꯏꯗꯅꯀꯣ
ꯑꯥ
ꯑꯗꯨ ꯑꯗꯨꯗꯣ ꯃꯣꯏꯁꯦ ꯀꯛꯆꯤꯡ ꯂꯣꯝꯗ ꯑꯗꯨꯝ ꯁꯥꯕ ꯑꯣꯏꯖꯥꯠꯥ ꯅꯠꯇ꯭ꯔꯒꯅ ꯀꯃꯥꯏꯅ ꯀꯩꯅꯣ ꯇꯧꯖꯥꯠꯅꯣ ꯈꯪꯕ꯭ꯔꯥ
ꯑ ꯍꯣꯏ ꯍꯥꯏꯐꯦꯠꯇꯤ ꯈꯪꯉꯦ ꯑꯗꯨꯒꯤ ꯃꯔꯝꯁꯦ ꯇꯠ ꯆꯤꯗꯗꯤ ꯋꯥ ꯍꯧꯕꯁꯤꯗꯤ ꯄꯥꯛꯇꯤ ꯂꯩꯇꯦꯕꯀꯣ
ꯎꯝ
ꯑꯩꯈꯣꯏꯅ ꯑꯩꯈꯣꯏꯒꯤ ꯃꯣꯔꯦ ꯑꯁꯣꯡꯗ ꯂꯩꯕ ꯈꯨꯟ ꯍꯥꯏꯇꯥꯔꯦ ꯋꯥ ꯌꯥꯝꯅ ꯍꯧꯕ ꯃꯐꯝ
ꯎꯝ
ꯁꯨꯝ ꯑꯩꯈꯣꯏꯅ ꯄꯜꯂꯕꯗ ꯀꯩꯅꯣꯁꯦ ꯃꯩꯇꯩ ꯑꯔꯤꯕ ꯌꯥꯝꯅ ꯇꯥꯕ ꯃꯐꯝ ꯀꯔꯤ ꯀ꯭ꯋꯥꯊꯥ ꯀ꯭ꯋꯥꯊꯥꯒ ꯍꯥꯏꯅꯕ ꯃꯐꯝꯗꯣ
ꯑꯥ ꯑꯥ
ꯃꯣꯏ ꯑꯁꯣꯝꯗꯩꯗꯤ ꯋꯥ ꯃꯈꯜ ꯁꯨꯃꯥꯏꯅ ꯁꯣꯏꯕꯨꯝ ꯌꯥꯝꯅ ꯍꯥꯎꯕ ꯋꯥ ꯃꯈꯜꯁꯦ ꯌꯥꯝ ꯃꯔꯥꯡ ꯀꯥꯏꯅ ꯍꯧꯥꯎꯋꯦꯕ
ꯑꯣ
ꯁꯤꯗꯒꯤ ꯋꯥ ꯑꯅꯧꯕꯁꯤꯡꯁꯦ ꯀꯩꯅꯣ ꯇꯧꯔꯦꯗꯅ ꯄꯨꯣꯔꯛꯑꯦꯗꯅ ꯀꯛꯑꯒ ꯑꯗꯨꯒ ꯑꯣꯔꯃꯦꯟꯇꯦꯠ ꯀꯩꯀꯥ ꯈꯤꯇꯪ ꯇꯧꯔꯕ ꯃꯇꯨꯡꯗ ꯀꯛꯆꯤꯡꯂꯣꯡ ꯁꯥꯏꯠꯁꯤꯅ ꯃꯐꯝꯗꯣ ꯈꯔ ꯅꯞꯄꯅꯤꯅꯀꯣ
ꯑꯥ
ꯊꯥꯠ ꯑꯗꯨꯇ ꯅꯠꯇꯕ ꯆꯤꯡ ꯆꯥꯟꯗꯦꯜ ꯑꯁꯣꯝꯗꯒꯤ ꯄꯨꯔꯛꯄ ꯁꯣꯏꯕꯨꯝ ꯀꯩꯀꯥꯁꯦ ꯂꯣꯏꯅ ꯀꯛꯆꯤꯡꯁꯤꯗ ꯑꯥꯕ
ꯑꯣ
ꯄꯛꯁꯤꯡꯁꯤꯖꯤꯅ
ꯑꯗꯒꯤ ꯑꯩꯅ ꯍꯪꯅꯤꯡꯕ
ꯁꯤꯒꯤ ꯁꯤꯂꯣꯑꯣ ꯂꯣꯏꯅ ꯂꯧ ꯈꯜꯂꯗꯅꯀꯣ ꯑꯗꯨꯒ ꯍ ꯑꯩꯈꯣꯏꯅ ꯁꯟꯕꯨꯝꯁꯦ ꯃꯣꯏꯅ ꯑꯃꯨꯛ ꯔꯤꯌꯨꯇꯤꯂꯥꯏꯁ ꯇꯧꯊꯣꯛꯄ ꯍꯥꯏꯇꯥꯔꯦ ꯑꯗꯨ ꯃꯣꯏꯗꯒꯤ ꯅꯝꯕꯝꯕꯔꯅꯤ ꯈꯗ ꯀꯩꯅꯣ ꯇꯒꯅꯤ ꯈꯪꯗꯦ ꯑꯗꯨꯒ ꯑꯗꯨꯗꯒꯤꯅꯦꯕ ꯃꯣꯏꯅ ꯁꯣꯏꯕꯨꯝꯅ ꯍꯥꯎꯔꯤꯁꯦ
ꯑꯣ ꯑꯗꯩ ꯑꯩꯅ ꯁꯨꯝ ꯈꯪꯅꯤꯡꯕ ꯈꯪꯅꯤꯡꯕ ꯈꯔ ꯂꯩꯌꯦ ꯑꯈꯣꯏ ꯑꯩꯈꯣꯏꯗꯤ ꯌꯥꯝ ꯇꯣꯏ ꯇꯣꯏꯅ ꯇꯣꯏ ꯇꯣꯏꯅ ꯆꯥꯕꯗꯤ ꯅꯠꯇꯦꯕꯀꯣ ꯑꯣꯛ ꯆꯥꯔꯀꯥꯟꯗ ꯑꯩꯈꯣꯏꯅ ꯑꯩꯈꯣꯏꯗꯤ ꯑꯗꯨꯝ ꯀꯨꯀꯔꯗ ꯀꯥꯝꯊꯣꯛꯑ ꯆꯥꯏꯌꯦꯕꯀꯣ
ꯑꯥ
ꯑꯗꯣ ꯎꯝ ꯃꯣꯏ꯫ ꯍꯥꯏꯗꯤ ꯃꯤ ꯑꯇꯣꯞ ꯑꯇꯣꯞꯄꯅ ꯁꯨꯝ ꯊꯣꯡꯕ ꯈꯣꯠ ꯎꯔꯀꯥꯟꯗ ꯑꯩꯈꯣꯏꯒꯤ ꯑꯥ ꯀꯩ ꯍꯥꯏꯅꯤ ꯈꯥꯡꯗ ꯊꯥꯎꯒ ꯉꯧꯔ ꯊꯣꯡꯕꯤ ꯈꯣꯠꯄꯤ ꯃꯈꯜ ꯃꯈꯜ ꯌꯥꯝ ꯂꯩ ꯃꯥꯜꯂꯦ ꯑꯗꯣ꯫ ꯅꯣꯏꯗꯤ ꯀꯃꯥꯏ ꯀꯃꯥꯏ ꯇꯧꯔ ꯊꯣꯡꯒꯦ꯫
ꯑꯥ ꯑꯣꯛ ꯊꯣꯡꯕꯗ ꯑꯩꯈꯣꯏꯒꯤ ꯆꯥꯝꯊꯣꯛꯑ ꯊꯣꯡꯕꯒꯤ ꯃꯈꯜ ꯑꯃꯁꯨ ꯂꯩꯔꯦ꯫ ꯑꯗꯨꯒ ꯐꯨꯠꯂꯒ ꯆꯐꯨꯗ ꯐꯖꯅ ꯐꯨꯠꯂꯒ ꯊꯣꯡꯕꯤ ꯑꯃꯁꯨ ꯂꯩꯔꯦ꯫ ꯑꯗꯨꯒ꯫ ꯅꯪꯅ ꯍꯧꯖꯤꯛ ꯍꯥꯏꯕ ꯊꯥꯎꯗ ꯇꯥꯎꯒ ꯊꯣꯡꯕꯤꯗꯣ ꯑꯗꯨ꯫ ꯑꯗꯨ ꯑꯗꯨꯝ꫰ ꯆꯥꯗꯤ ꯆꯥꯅꯩꯌꯦꯕ ꯑꯗꯨꯒ ꯊꯥꯎꯗ ꯇꯥꯎꯕꯗꯨꯗꯤ ꯑꯣꯛꯇꯤ ꯃꯁꯥꯒꯤ ꯊꯥꯎ ꯌꯥꯎꯖꯩ꯫ ꯌꯥꯎꯖꯔꯒ ꯂꯩꯔꯕꯅꯤꯅꯅꯦ ꯑꯩꯈꯣꯏꯅ ꯀꯩꯅꯣ ꯇꯧꯗꯦꯕ ꯊꯥꯎꯗ ꯇꯥꯎꯕꯁꯦ ꯄꯥꯛ ꯆꯥꯅꯗꯦꯕ꯫
ꯑꯣ꯫
ꯑꯗꯨ ꯃꯥꯒꯤ ꯐꯦꯠꯇꯣ ꯐꯦꯠꯇꯨꯗ꯫ ꯐꯦꯠꯇꯣ ꯄꯦꯠꯊꯕ ꯅꯪꯗꯦ ꯍꯥꯏ ꯀꯟꯖꯜꯂꯦꯕ ꯊꯥꯎꯗ ꯇꯥꯎꯕꯁꯦ ꯍꯥꯏꯗꯤ꯫ ꯊꯥꯏꯒꯨꯝꯕ ꯇꯧꯕꯅꯤꯅꯀꯣ꯫ ꯑꯗꯨꯒ꯫ ꯈꯨꯗꯛ ꯛꯣ ꯑꯗꯨꯒꯤ ꯌꯥꯎꯔꯤꯕ ꯐꯦꯠꯇꯨꯗ ꯊꯣꯠꯇꯣꯛꯍꯜꯂꯒ ꯏꯁꯤꯡꯗꯨꯅ ꯕꯣꯏꯜ ꯇꯧꯍꯜꯂꯀꯥꯟꯗ ꯊꯣꯠꯄ ꯍꯦꯟꯗꯣꯔꯛꯑꯦꯕ ꯁꯣꯞ ꯑꯣꯏꯕꯗꯣ ꯑꯗꯨꯃꯥꯏꯅ ꯑꯌꯥꯝꯕ ꯆꯥꯅꯩ ꯑꯗꯨꯒ ꯍꯥꯏꯔꯒꯅ ꯑꯣꯛꯁꯦ ꯄꯨꯔꯛꯑꯅꯤ ꯃꯥꯏ ꯃꯠ ꯄꯤꯁꯁꯤꯡꯁꯦ ꯐꯖꯅ ꯆꯐꯨꯑꯝꯗ ꯍꯥꯞꯄꯒꯅꯦ ꯃꯤꯅꯤꯠ ꯀꯩꯅꯣꯒꯤ ꯆꯥꯡꯁꯦ ꯇꯔꯥ ꯇꯔꯥꯉꯥ ꯀꯨꯟꯒꯤ ꯆꯥꯡꯁꯦ ꯐꯖꯅ
ꯑꯥ
ꯃꯉꯣꯟꯗ ꯌꯥꯎꯕ ꯐꯦꯠ ꯐꯠꯇꯕ ꯐꯦꯠꯁꯦ ꯈꯔ ꯆꯠꯈ꯭ꯔꯅꯦꯕ ꯕꯣꯏꯜ ꯇꯧꯔꯛꯄ
ꯑꯥ
ꯑꯗꯨꯒꯤ ꯐꯦꯠꯇꯣ ꯐꯖꯅ ꯑꯩꯈꯣꯏꯅ ꯕꯣꯏꯜ ꯇꯧꯕꯕꯨ ꯃꯍꯤꯗꯣ ꯍꯩꯗꯣꯛꯄ꯭ꯔꯤꯗ꯭ꯔꯦꯗꯅ ꯑꯗꯨꯒ ꯏꯁꯤꯡ ꯑꯆꯝꯕꯁꯤꯅ ꯑꯃꯨꯛ ꯐꯖꯅ ꯆꯥꯝꯊꯣꯛꯄꯤꯔꯅꯤ ꯑꯗꯨꯗꯒꯤꯗꯤ ꯅꯪꯪꯅ ꯉꯁꯥꯏ ꯃꯁꯇ꯭ꯔꯥꯗ ꯀꯨꯝꯕ ꯑꯇꯣꯞꯄ ꯊꯥꯎꯁꯤꯡꯅ ꯍꯥꯞꯄꯒ ꯊꯣꯡꯅꯤꯡꯕ ꯃꯑꯣꯡꯗꯣ ꯑꯗꯨ ꯊꯣꯡꯉꯒ ꯗꯨ ꯑꯗꯨꯝ ꯊꯣꯠꯂ ꯍꯥꯎꯋꯦꯕ ꯑꯗꯨꯁꯨ ꯐꯖꯅ ꯉꯁꯥꯏꯒꯤ ꯊꯥꯎꯗ ꯃꯥꯒꯤ ꯑꯣꯛꯇ ꯌꯥꯎꯖꯔꯤꯕ ꯊꯥꯎꯁꯦ ꯆꯠ ꯑꯗꯨꯒ ꯉꯁꯥꯏꯒꯤ ꯑꯣꯛ ꯊꯣꯡꯕꯗꯨꯗ ꯀꯛꯆꯤꯡꯒꯤ ꯁꯣꯏꯕꯨꯝꯗꯣ ꯊꯥꯛꯄꯗꯣ
ꯑꯥ ꯑꯥ
ꯆꯥꯔꯒ ꯌꯦꯡꯉꯣ ꯃꯍꯥꯎ ꯀꯃꯥꯏ ꯇꯧꯒꯦ ꯀꯁꯤꯁ ꯆꯞ ꯃꯥꯟꯅꯩꯌꯦꯕꯀꯣ ꯑꯣ ꯑꯣ ꯑꯗꯨꯒ ꯑꯣꯛ ꯊꯣꯡꯂꯛꯄꯒꯤ ꯇꯥꯏꯃꯤꯡ ꯃꯌꯥꯏ ꯆꯟꯖꯔꯛꯄ ꯁ꯭ꯋꯥꯏꯁꯤꯗ ꯖꯦ ꯑꯩꯈꯣꯏꯅ ꯀ ꯆꯤꯡꯒꯤ ꯁꯣꯏꯕꯨꯝꯁꯦ ꯐꯖꯅ ꯈꯤꯇꯪ ꯑꯩꯅ ꯉꯁꯥꯏ ꯈꯥꯏꯕ ꯊꯨꯝ ꯃꯣꯔꯣꯛ ꯊꯨꯝꯗ ꯁꯣꯏꯕꯨꯝꯒ ꯅꯣꯏꯈ꯭ꯔ ꯃꯇꯨꯡꯗ ꯃꯗꯨꯗꯒꯤ ꯆꯥꯝꯊꯣꯛꯑ ꯃꯇꯨꯡꯗ ꯁꯣꯏꯕꯨꯝꯗꯣ ꯑꯗꯨꯕꯤꯌꯣ ꯑꯗꯨꯒ ꯆꯥꯕ ꯃꯍꯥꯎ ꯐ ꯂꯩꯕꯅꯦꯕ
ꯑꯣ ꯑꯝꯇ ꯌꯦꯡ ꯇꯥꯔꯦ ꯑꯝꯇ ꯇꯦꯁ ꯇꯧꯔꯒ
ꯌꯦꯡꯉꯣ ꯌꯦꯡꯉꯣ ꯍꯥꯏ ꯌꯦꯡꯉꯣ ꯑꯦ ꯆꯥꯥꯁꯜꯂꯣ
ꯍꯣꯏ ꯍꯣ ꯍꯣꯏ ꯌꯦꯡꯒꯦ ꯑꯣ ꯀꯩꯗꯧꯔꯣꯄꯤꯅꯣ
ꯑꯩꯗꯨ ꯇꯨꯝꯃꯒꯦ ꯇꯧꯔꯝꯕꯅꯤ ꯅꯪꯗꯨ ꯄꯣꯊꯥꯔꯣ
ꯍꯣꯏ ꯍꯣꯏ ꯍꯣꯏ ꯊꯝꯃꯦ ꯊꯝꯃꯦ
ꯀ
ꯑꯥ ꯑꯥ